ꯑꯣ
ꯍꯜꯂꯣꯃꯤ ꯐꯣꯟꯣꯟ ꯀꯅ ꯄꯥꯏ ꯐ ꯀꯏ
ꯍꯂꯣ ꯐꯒꯅꯅ ꯇꯧꯁꯂꯕ
ꯀꯔꯤ
ꯑꯗꯨ ꯋꯥꯔꯤ ꯋꯥꯔꯤꯗ ꯁꯥꯡꯉꯦ ꯇꯅ ꯑꯃꯨ ꯇꯧꯁꯜꯂ
ꯀꯅꯥꯒꯅꯣꯋꯥꯁꯤ
ꯀꯅꯥꯕ
ꯀꯩꯅꯣꯝꯇ ꯍꯪꯉꯤ ꯇꯣꯡꯅꯤꯅꯦ
ꯏꯗꯧꯔ
ꯅꯣꯏ ꯌꯦꯟ ꯂꯩꯇ꯭ꯔꯕꯣ
ꯌꯦꯟ ꯃꯁꯥ
ꯑꯋꯥ ꯇꯃ
ꯎꯝ ꯍꯥꯏꯗ꯭ꯔꯤꯅꯦꯕ ꯑꯃꯁ ꯆ
ꯎ ꯀꯔꯤ ꯅꯣꯏ ꯇꯧꯕꯤꯈꯤꯕꯅ ꯉꯅꯨꯗꯤ
ꯃꯃꯥꯡꯗꯁꯨ ꯄꯩꯁꯥ ꯄꯤꯗꯦ ꯅꯣꯏꯅ ꯈꯗꯤꯒꯗꯤ ꯈꯟꯊꯅ ꯇꯣꯛꯑꯦ ꯑꯩ ꯇꯜꯂꯦꯕ ꯑꯗꯨꯅ ꯑꯩ ꯈꯣꯟꯊꯖꯥꯏꯑꯕ
ꯑꯩꯅꯔ ꯑꯗꯨ ꯑꯩꯅꯔ
ꯅꯪꯁꯨ ꯌꯥꯎꯔꯤꯅꯦ ꯑꯗꯨ ꯃꯔꯛꯇꯨꯗ
ꯑꯩꯁꯤ ꯁꯨꯅ ꯄꯤꯔꯤꯗꯤ ꯕꯦꯡ
ꯅꯪꯁꯨ ꯂꯤꯗꯔ ꯑꯃꯅꯤ ꯀ꯭ꯔꯤꯃꯤꯅꯦꯜꯅꯤꯚꯥꯏ ꯅꯪ
ꯇꯣꯛꯅꯣꯝꯃꯦ ꯑꯗꯨꯒꯨꯝꯕ ꯃ
ꯂꯩꯇꯦ ꯅꯂꯨꯗꯤ ꯄꯤꯛꯏ
ꯑꯣ ꯑ ꯁꯨꯝ ꯂꯣꯖ ꯁꯨꯝ ꯈꯜꯂꯝꯕꯅꯦ ꯑꯗꯨꯝ ꯄꯤꯑꯃꯤꯅ
ꯎ ꯂꯣꯏꯅꯕꯅꯦ ꯚꯥꯏ ꯄꯤꯛꯌꯦ ꯑꯩꯁꯦ
ꯑꯩ ꯆꯥꯊꯣꯛꯅꯕꯗꯤ ꯅꯠꯇꯦꯕ ꯑꯩꯅ ꯍꯪꯉꯛꯏꯁꯦ
ꯑꯣ ꯑꯣ ꯑꯣ
ꯀꯔꯤꯅꯣ ꯀꯅꯥ ꯀꯅꯥ ꯂꯩꯒꯦ ꯅꯪ ꯕꯣꯟ ꯌꯦꯡꯗꯣꯏ ꯇꯧꯔꯤꯔꯣ
ꯑꯠꯇꯦ ꯃꯤ ꯅꯪ ꯅꯣꯏꯒꯤ ꯌꯦ ꯂꯩꯦ ꯍꯌꯦꯡ ꯍꯣꯔꯦꯟ ꯕꯣꯟꯒꯤ ꯕꯦꯠꯇ ꯇ ꯆꯠꯅꯕꯅꯦ ꯑꯗꯨ ꯀꯥꯔꯅꯦ ꯑꯩꯅ ꯍꯌꯦꯡ ꯉꯅꯨ ꯌꯦꯟꯗꯣ ꯊꯤꯖꯤꯜꯍꯧꯕꯅꯤꯗ
ꯏꯤꯗ ꯇꯧꯗꯣꯏꯅꯤꯅ
ꯀꯔꯤ
ꯑꯆꯨꯝꯕ ꯉꯥꯡꯗꯕꯒꯤ ꯐꯤꯅꯦꯕ ꯑꯩꯁꯦ
ꯑꯩ ꯉꯥꯏꯍꯥꯛ ꯂꯩ ꯉꯥꯡꯉꯛ ꯏꯖꯤ ꯋꯥ ꯆꯨꯝ ꯉꯥꯛꯇꯅꯤ ꯕꯥꯏ ꯅꯪ ꯈꯂꯖ ꯀꯩ ꯑꯣꯁꯅꯕ ꯑꯩꯏ ꯊꯝꯃꯣꯏꯁꯦ ꯌꯥꯝ ꯉꯛꯏꯁ‌ꯦ
ꯑꯁꯨꯛ ꯀꯨꯏꯅ ꯂꯩꯔꯛ ꯏꯁꯤ ꯅꯪꯕꯨ ꯉꯥꯛꯄ ꯃꯤ ꯊꯦꯡꯅꯗ꯭ꯔꯤ ꯅꯪꯅꯦ ꯑꯩꯉꯣꯟ ꯐꯣꯟ ꯑꯗꯨꯝ ꯇꯧꯔꯤꯛꯏꯁꯦ ꯀꯩꯗꯧꯕꯩꯅ‌ꯣꯃ‌ꯦ ꯑꯩ ꯋꯥꯔꯦ‌ ꯇꯥꯕꯗ
ꯑꯩ ꯈꯣꯟꯖꯦꯜꯁꯦ ꯐꯖꯗ꯭ꯔꯣ
ꯍꯧꯖꯤꯛ ꯑꯩꯅ ꯇꯥꯅꯤꯡ ꯗ꯭ꯔ‌ꯦ ꯑꯩ ꯅꯪ ꯅ‌ꯣꯏ ꯁꯥꯏꯒ ꯀꯩꯅꯣꯝ ꯁꯅꯧꯔ‌ꯦ ꯚꯥꯏ
ꯉꯥꯛꯇꯪ ꯉꯥꯏꯈ‌ꯣ ꯃꯤꯅ ꯍꯌꯦꯡꯒꯤ ꯕꯣꯟ ꯀꯥꯎꯕꯈꯤ ꯉꯥ ꯌꯦ ꯂꯩ ꯅꯣꯏꯗ ꯑꯝꯇ ꯍꯪꯉꯛꯀ ꯒꯤ ꯍꯪ ꯒꯤꯅ ꯀꯠꯇ ꯏ ꯃꯤꯅꯦꯗꯥꯏ ꯊꯀꯦꯍ ꯍꯥꯏ ꯅꯣꯡꯈꯩꯍ ꯍꯥꯏ ꯆꯩꯅꯣ ꯃ
ꯍꯜꯂꯣ ꯑꯩ ꯉꯥꯏ ꯍꯥꯏꯒꯗꯃ
ꯀꯩ ꯑꯣꯏ ꯃꯤ ꯇꯪꯕꯗ ꯂꯩꯦꯝꯃꯦ ꯑꯗꯨ
ꯃꯊꯅꯅꯦ
ꯎꯝ
ꯃꯩꯇꯩꯅꯦꯕ ꯁꯨꯃꯥꯏꯅ ꯇꯧꯔꯁꯦ ꯎꯝ ꯑꯃ ꯄꯤꯔꯣ ꯌꯥꯔꯦ
ꯀꯌꯥ ꯀꯌꯥꯝ ꯂꯤꯔꯒꯦ ꯑꯩꯁꯦ
ꯑꯔꯤꯕ ꯆꯍꯤ ꯐꯥꯔꯕꯅꯤ ꯀꯩꯅ
ꯌꯦꯡꯕꯗꯩꯕꯨ ꯆꯍꯤ ꯐꯥꯒ ꯆꯤ ꯊꯨꯡꯕꯗꯨ ꯇꯠꯂꯤꯅꯦ ꯅꯥꯕ ꯍꯥꯎꯛꯇꯕꯤꯗꯤꯈꯩ
ꯑꯩꯈꯣꯏ ꯀꯣꯂꯣꯅꯤꯗ ꯑꯗꯨꯒꯨꯝꯕ ꯄꯣꯠ ꯊꯝꯒꯦ ꯚꯥꯏ
ꯅ ꯀꯂꯣꯅꯤꯒꯤꯅꯤꯅꯦ ꯏꯒꯂ
ꯀꯔꯤꯅꯣꯃꯤꯠꯅꯪ ꯉꯥꯡꯉꯦꯗꯕꯣꯁ ꯃꯨꯛꯁꯟꯒ ꯅꯠꯇꯦꯕꯚ ꯑꯩ ꯗꯥꯏꯔꯦꯛ ꯄꯤꯌꯣ ꯅꯪ ꯂꯣꯏꯈꯤꯁꯤ ꯌꯥꯅꯤꯅ ꯕꯥꯀꯥ ꯑꯣꯏꯒꯦꯁꯨ
ꯄ꯭ꯔꯁꯗꯤ ꯇꯜꯅꯤꯗ ꯆꯠꯊꯣꯛꯀꯗꯕꯅꯤ ꯃꯣꯏꯒꯤ ꯆꯐꯣꯛ ꯀꯗꯕꯅꯤ ꯆꯥꯊꯣꯛꯀꯗꯝꯅꯦꯕ
ꯀꯔꯤ ꯅꯥ ꯍꯥꯏꯗ
ꯆꯥꯅꯕꯅꯦ ꯃꯤꯃ ꯀꯧꯔꯤꯅꯤ ꯍꯌꯦꯡ ꯕꯣꯜ ꯕꯦꯠ ꯇꯧꯊꯛꯅꯅꯦ ꯍꯥꯏꯕ
ꯅꯪꯅ ꯊꯥꯗꯩ ꯇꯤꯟꯝꯗꯣ ꯀꯥꯔꯣꯏꯌꯦ ꯚꯥꯏ
ꯗꯤ ꯁꯣꯝꯗ ꯀꯥꯔꯅꯦꯅ ꯑꯩꯅ ꯇꯧꯔꯛꯏꯁꯤ ꯀꯕꯨ
ꯅꯪꯅꯗꯥ ꯍꯣꯏ ꯈꯪꯒꯦ ꯇꯧꯔꯒꯦ
ꯅꯪ ꯀꯌꯥ ꯏꯟꯗꯣꯏꯅꯣ
ꯅꯪ ꯅꯪ ꯆꯥꯝꯃ ꯏ ꯂꯣꯏ ꯑꯩ ꯂꯤꯁꯤꯡꯗ ꯌꯥꯔꯕꯥ
ꯂꯤꯁꯤꯡꯒ ꯆꯥꯝꯃ
ꯍꯣꯏ
ꯄꯉ
ꯑꯩꯒꯤ ꯂꯤꯁꯤꯡ ꯅꯪꯒꯤ ꯆꯥꯝꯃ ꯗꯕ
ꯑ
ꯎꯣꯏ
ꯏꯁꯤꯡꯗ ꯂꯤꯁꯤꯡ ꯑꯃ ꯆꯝꯕꯤꯒꯗꯤ ꯑꯥ ꯏꯟꯃꯅꯦꯟ ꯆꯖꯥꯏ ꯑꯣ
ꯅꯁꯥꯒꯤ ꯁꯥꯖꯜ ꯂꯩꯅ ꯄꯩꯁꯥꯕꯨ ꯂꯩꯇꯕꯗ ꯅꯪꯅ ꯏꯁ
ꯋꯥꯥꯏꯔꯒ ꯑꯕ ꯏꯟꯀꯝ ꯇꯦꯛꯁ ꯇꯥꯅꯤꯗ ꯑꯗꯨ ꯎꯗꯤ ꯅꯪ ꯈꯪꯒꯅꯤ
ꯀꯁ
ꯥꯏ ꯅꯪ ꯖꯦꯜꯗ ꯊꯝꯃ꯭ꯔꯥ
ꯀꯔꯤ ꯇꯧꯗꯣꯏꯕ ꯑꯗꯨꯒ
ꯍꯋꯥꯏ ꯆꯥꯎꯋꯅꯣ
ꯑꯩꯅ ꯉꯁꯥꯏ ꯑꯅ ꯍꯥꯏꯈ꯭ꯔꯦ ꯍꯌꯦꯡꯒꯤ ꯀꯔꯤ ꯌꯦꯟꯁꯥꯡ ꯆꯁꯤ ꯃꯊꯥ ꯁꯥꯔꯦꯅ
ꯑꯁ
ꯑꯈꯔꯔꯨꯃꯤꯕ ꯑꯩꯅ ꯄꯨ ꯉꯥꯡꯅ ꯃ ꯀ꯭ꯋꯥꯛ ꯉꯥꯡꯗꯦꯅ ꯕꯤꯠ ꯌꯥꯎꯍꯧꯗꯦꯅ ꯍꯥꯏꯕꯅꯦ
ꯑ ꯍ ꯇꯂ ꯇꯜꯂꯦꯕꯚ ꯑꯩ ꯁ ꯑꯉꯥꯡ ꯑꯣꯏ ꯑꯩ ꯉꯥꯡꯦꯕ ꯚꯥꯏ ꯅꯪ ꯑꯩꯉꯣꯟꯗ ꯀꯥꯏꯂ ꯌꯥꯝ ꯇꯥꯔꯦꯕꯚ
ꯃꯇꯦꯡ ꯄꯥꯡꯅꯕ ꯏꯃꯅꯦꯕꯣꯅ ꯅꯪꯅ ꯋꯥꯠꯁꯨ ꯁꯨꯃꯉꯥꯡ ꯑꯗꯨꯗꯤ ꯑꯩꯁꯨ ꯕꯤꯠ ꯂꯩꯇꯦ ꯑꯩ ꯀꯔꯤ ꯉꯥꯡꯗꯣꯏꯅꯣ ꯈꯪꯖꯤꯜꯂꯛꯇꯕ ꯁꯦꯟꯖꯈꯠꯂꯛꯇ ꯀ
ꯉꯥꯅꯨ ꯆꯥꯖ ꯉꯥꯅꯨ ꯍꯌꯦꯡ ꯉꯥꯅꯨ ꯂꯩ ꯑꯩꯈꯣꯏꯒꯤ ꯂꯥꯛꯑꯕ ꯑꯃ ꯑ ꯍꯥꯥ ꯀꯥꯕꯥꯕꯂꯦ
ꯑꯗꯨꯗꯤ ꯉꯥꯅꯨ ꯑꯣꯏꯅ ꯑꯣꯟꯊꯈ꯭ꯔꯁꯨꯅꯦ
ꯑꯗꯨ ꯄꯑꯗꯤ ꯀꯃꯥꯏꯅ ꯇꯧꯕ
ꯇꯣꯠ ꯆꯗꯗꯅ ꯑꯩꯈꯣꯏꯒꯤ ꯍꯧꯅꯕꯤꯗꯤ ꯇꯧꯁꯤꯔꯣ ꯀꯥꯔꯁꯨ ꯆꯥꯏ ꯀꯥꯗ꯭ꯔꯁꯨ ꯆꯥꯕ ꯑꯗꯨꯝ ꯇꯧꯕꯤꯅꯣ
ꯃꯩꯁꯥꯗꯪ ꯊꯣꯛꯄ
ꯂꯨꯄꯥ ꯆꯥꯝꯃꯉꯥꯗ ꯌꯥꯏꯅꯤ ꯑꯗꯨꯗꯤ
ꯑꯥ ꯀꯔꯤ ꯀꯔꯤ ꯀꯔꯤꯔ
ꯆꯃꯥꯇ
ꯂꯩꯕ ꯑꯝꯇ ꯈ ꯂꯧꯅ ꯑꯝꯇ ꯇꯥꯎꯍꯒꯦ ꯑꯩ ꯈꯤꯇꯪ ꯇꯥꯍꯧꯗꯕ
ꯆꯥꯃꯉꯥꯗ ꯌꯥꯗ꯭ꯔꯣ
ꯌꯥꯏ ꯌꯥꯏ ꯌꯥꯏ ꯆꯥꯝꯃꯉꯥꯗ ꯀꯩꯅꯣꯕ
ꯉꯅꯨ ꯂꯥꯕꯗꯣ
ꯇꯥꯏꯦꯒꯂꯨ
ꯅꯣꯏꯒꯤ ꯂꯩꯕꯗꯨꯅꯤꯗ ꯚꯥꯏ
ꯍꯣꯏ ꯂꯩꯇꯦ ꯚꯥꯏ ꯑꯗꯨꯅ ꯐ
ꯏ ꯀꯗꯔ ꯇꯕꯅ
ꯂꯣꯏ ꯇꯌꯥꯁꯦꯕꯨ ꯂꯩꯇ ꯋꯥꯅ
ꯍꯣꯏꯗ ꯚꯥꯏ ꯈꯪꯉꯤꯗꯣ ꯅꯪꯅ ꯊꯝꯃꯣꯏ ꯑꯗꯨ ꯌꯧꯈ꯭ꯔꯕꯛꯇꯤ ꯍꯥ
ꯅꯗꯪ ꯂꯣꯏꯕ ꯎꯔꯕꯕꯅ ꯑꯩꯈꯣꯏ
ꯃꯥꯔꯣ ꯑꯦꯅꯦ ꯆ ꯆꯪꯒꯥ ꯆꯪ ꯆꯪꯉꯥ ꯇꯦꯡꯉꯥ ꯇꯉ ꯆꯉꯥ ꯆꯉꯥ ꯆꯉꯥ ꯑꯦ
ꯍꯒ ꯀꯗ
ꯆꯉ ꯆ ꯆꯉ ꯆꯪꯉ ꯆꯪꯉ ꯆꯪꯉ ꯆꯪꯉ ꯆꯪꯉꯥ ꯀꯔꯤꯝ ꯇꯧꯔꯣꯏ ꯚ
ꯍꯥꯃꯗ ꯅꯇ ꯅ ꯃ ꯄꯔꯦ ꯍꯥꯏꯗꯅꯦ ꯍꯗꯗꯒꯤ ꯐꯤꯅꯤꯄꯤꯤꯡꯁꯇ ꯇꯧꯈꯤꯕꯗꯣꯅꯦꯕ
ꯌꯥꯝ ꯀꯟꯕꯗꯤ ꯅꯠꯇꯦꯅ
ꯀꯔꯥ ꯍꯥꯟꯅꯤ ꯈꯔ ꯀꯞꯆꯤꯜꯂꯛꯑꯗꯤ ꯏ ꯑꯩꯈꯣꯏꯒꯤ ꯕꯤꯜꯗꯤꯡꯒ ꯂꯩꯕꯅꯤ ꯀꯤꯅꯦ ꯅꯣꯏꯗꯤ ꯆꯦꯛ ꯀꯤ ꯑꯃ ꯂꯩꯇꯕꯅꯤꯅ
ꯎꯝ ꯀꯔꯤ ꯍꯥꯏꯌꯨ ꯍꯥꯏ ꯑꯗꯨꯒꯤ ꯏꯁꯩꯗꯨ ꯅꯤꯡꯁꯤꯡꯉꯛꯏꯕ ꯑꯩ ꯍꯧꯖꯤꯛ ꯎ
ꯑ ꯍꯪꯉꯛꯆꯦ ꯇꯨꯝꯃꯤꯁꯤ ꯝꯨꯝ ꯊꯣꯃꯛꯑꯗꯤ ꯌ ꯑꯩ ꯂꯣꯏꯔꯦ ꯑꯗꯨꯝ ꯍꯌꯦꯡ ꯉꯥꯡꯗ ꯊꯣꯛꯣꯛꯑꯦ
ꯇꯣꯛꯑ ꯌꯦ ꯉꯥꯅꯨꯕꯨꯗꯤ ꯁꯤꯁꯨ ꯆꯨꯁꯥꯟꯅꯤ ꯁꯤꯗ꯭ꯔꯦ ꯆꯨꯁꯥꯟꯅꯤ
ꯁꯤꯒꯤꯁꯦ ꯑꯩꯉꯣꯟꯗ ꯐꯥꯎꯋꯦꯕ ꯑꯩꯉꯣꯟꯗ ꯑꯩ ꯁꯤ ꯂꯥꯛꯀꯅꯦꯔꯇꯣꯏꯅꯦꯁꯦ
ꯑꯣ ꯍ ꯄ꯭ꯇꯛꯁꯗꯤ ꯈꯤꯇꯪ ꯍꯩꯕꯒꯤ ꯃꯑꯣꯡ ꯉꯦ ꯑꯗꯨꯗꯤ
ꯃꯥꯅꯦ
ꯑꯗꯨꯗꯤ ꯀꯃꯥꯏꯅ ꯇꯧ ꯇꯥꯏ
ꯅꯪ ꯋꯥꯔꯤ ꯀꯅꯤꯉꯥꯏ ꯂꯩꯇ꯭ꯔꯕꯣ ꯕꯥꯏ
ꯋꯥꯔꯤ ꯂꯩ ꯀꯩꯅꯣꯁꯨ ꯋꯥꯔꯤꯒꯤ ꯀꯩꯅꯣ ꯀꯩꯅꯣ ꯄꯥꯖꯕ ꯄꯠ ꯄꯣꯏꯇ꯭ꯔꯤ ꯑꯃ
ꯉꯥꯐ ꯉꯥꯐ ꯆꯠꯂꯨꯖꯤꯔꯣ ꯍꯌꯦꯡ
ꯏꯁꯤꯡ ꯑꯝ ꯂꯩꯌꯧꯗꯦ ꯏꯕꯨꯡꯉꯣ ꯉꯥꯕꯅꯕ
ꯏꯁꯤꯠꯇꯣꯏꯅꯤ ꯀꯩꯅꯣ
ꯀꯔꯤ
ꯁꯤꯠꯀꯗꯝꯅꯤ ꯀꯩꯅꯣ
ꯏꯁꯤꯡ ꯍꯩꯍꯧꯗꯦ ꯍꯥꯏꯕ ꯁꯤꯠꯀꯗꯕꯗꯣ
ꯍ ꯑꯁ ꯂꯣꯏꯔꯦꯅꯦ ꯊꯕꯛ ꯄꯨꯝ ꯐꯥꯁꯤꯔꯣ ꯉꯥꯄꯨꯝ
ꯅꯣꯡ ꯆꯨꯔꯛꯀꯅꯤ
ꯀꯔꯤ ꯋꯥ
ꯅꯣꯡ ꯆꯨꯔꯛꯀꯅꯤ ꯍꯥꯏꯕ ꯑꯗꯨꯁꯨ
ꯅꯣꯡ ꯆꯨꯔꯛꯀꯅꯤꯌꯦ
ꯎꯝ
ꯖꯤ ꯑꯅꯤ ꯇꯨꯝꯃꯨꯔꯅꯨꯌꯦꯗꯨꯗꯤ
ꯋꯤꯗ꯭ꯔꯖꯤꯅ ꯍꯥꯏꯕꯅꯤ ꯑꯩꯅ ꯍꯥꯏꯕ ꯅꯠꯇꯦꯅꯦ ꯅꯪꯕꯣ
ꯅꯣꯡ ꯆꯨꯑꯣꯏꯗ ꯊꯋꯥꯟ ꯃꯤꯆꯥꯛ ꯑꯁꯨꯛꯌꯝ ꯊꯣꯛꯏꯁꯤꯗꯤ ꯄꯨꯡꯍꯥꯏ ꯍꯥꯏꯖꯟꯕꯤꯗꯣ ꯇꯧꯋꯦ ꯃꯥꯒꯤ
ꯃꯇꯝꯁꯨꯨ ꯑꯣꯏꯗꯕ ꯑ
ꯅꯪ ꯋꯥꯊꯤ ꯉꯥꯡꯉꯅꯨ ꯏꯕꯨꯡꯉꯣ ꯑꯩ ꯆꯥꯛ ꯆꯥꯎꯒꯤꯒꯦ ꯊꯝꯃꯒꯦ
ꯄꯥꯊꯤꯗꯤ ꯅꯠꯇꯦꯀꯣ ꯅꯕꯥ